ꯍꯥꯥ
ꯅꯪ ꯄꯩꯁꯥ ꯆꯪ ꯉꯛ ꯑꯥꯕꯣ
ꯑꯩꯗꯤ ꯊꯥꯖꯟꯗ꯭ꯔꯤꯗ ꯀꯥꯏ ꯆꯪꯕꯅꯣ
ꯄ꯭ꯔꯣꯁꯦꯁꯁꯨ ꯇꯧꯗꯔ꯭ꯤꯕꯣ
ꯄ꯭ꯔꯣꯁꯦꯁ ꯀꯔꯝ ꯂꯩꯇꯦꯗ ꯑꯩ ꯂꯤꯁꯤꯡ ꯃꯔꯤꯁꯨ ꯑꯗꯨꯝ ꯐꯤꯛꯁ ꯂꯩ ꯑꯩ ꯍꯪꯗꯦ ꯍꯪꯕꯅꯦ ꯑꯗꯣ ꯃꯣꯏ ꯇꯧꯗꯤ ꯇꯧꯁꯤꯜꯂꯣꯎ
ꯑ
ꯁꯤ ꯊꯥꯖꯤꯟꯒꯦꯅ ꯑꯩꯖꯦ ꯁꯤꯖꯦ ꯇꯔꯥꯖꯦ ꯍꯥꯟꯅ ꯑꯝꯇ ꯊꯥꯖꯤꯟꯒꯦꯌ ꯇꯧꯋꯤ ꯇꯧꯕ
ꯀꯌꯥ ꯁꯨꯔꯒꯦ꯫
ꯑꯁ ꯑꯩ ꯇꯨ ꯊꯥꯎꯖꯟ ꯃꯨꯛꯇꯪ ꯁꯨꯗ ꯉꯥꯏꯔꯝꯈꯤꯅꯤꯌꯦ ꯀꯣꯜ ꯃꯔꯤꯔꯛ ꯃꯨꯛꯇ ꯉꯥꯏꯔꯤ꯫
ꯃꯔꯤ꯫
ꯎꯝ꯫
ꯑꯩꯗꯨ ꯑꯩꯗꯨ ꯇ꯭ꯋꯦꯟꯇꯤꯗꯤ ꯁꯨꯔꯦꯕꯀꯣ꯫
ꯑꯥ꯫
ꯖꯤꯔꯣ ꯆꯠꯄꯁꯨ ꯈꯔꯕꯨꯗꯤ ꯌꯥꯎꯔꯤꯅ ꯑꯩꯗꯣ꯫
ꯑꯥ꯫
ꯑꯗꯨ ꯃꯃꯥꯡꯗ ꯇꯨ ꯐꯣꯔꯇꯤ ꯑꯃ ꯆꯪꯉꯛꯑꯝꯃꯦ ꯑꯗꯨꯒ ꯉꯁꯤ ꯑꯩꯠꯇꯤ ꯁꯚꯦꯟ ꯑꯃꯒ ꯂꯥꯛꯑꯦ꯫
ꯑꯩꯠꯇꯤ ꯁꯚꯦꯟ ꯈꯛ ꯂꯥꯛꯑꯦ꯫
ꯎꯝ꯫
ꯀꯩꯅꯣ ꯇꯧꯝꯗꯧ ꯃꯥꯜꯂꯦ ꯑꯩꯅ ꯈꯟꯕꯗ ꯃꯣꯏꯗꯣ ꯃꯤ ꯍꯣꯡꯉ ꯍꯣꯡꯉꯒ ꯃꯣꯏ ꯃꯤ ꯒ꯭ꯔꯨꯞꯇ ꯇꯧꯕꯗꯗꯤ ꯃꯤ ꯍꯣꯡꯉ ꯍꯣꯡꯉ ꯇꯧꯋꯦ꯫
ꯑꯗꯨꯏ ꯃꯥꯜꯂꯦ꯫
ꯑꯁ ꯉꯔꯥꯡꯗꯤ ꯇꯨꯝꯕ ꯈꯣꯠꯂꯛꯄꯗ ꯆꯪ ꯂꯩꯔꯝꯃꯦ ꯀꯌꯥꯗꯤ ꯍꯔꯥꯎꯈ꯭ꯔꯦ꯫
ꯉꯁꯤꯁꯨ ꯃꯤ ꯆꯪꯅꯍꯧꯕꯅꯤꯕꯣ ꯗꯥꯃꯥꯗ꯫ ꯃꯣꯏ ꯂꯤꯁꯤꯡ ꯇ꯭ꯔꯥꯃꯥꯊꯣꯏ ꯇ꯭ꯔꯥꯃꯥꯊꯣꯏ ꯃꯌꯥ ꯂꯣꯏ ꯆꯪꯅ ꯍꯧꯏ꯫
ꯃꯣꯏꯗꯨꯗꯤ꯫
ꯀꯥꯏ ꯀꯥꯏꯗꯩ ꯄꯩꯁꯥꯅꯣꯕꯨ ꯒ꯭ꯌꯥꯟ ꯇꯥꯗꯦ꯫ ꯑꯩ ꯑꯦꯀꯥꯎꯟ ꯃꯔꯤꯗꯣ ꯇꯧꯔꯝꯃꯗꯤ ꯂꯨꯄꯥ ꯂꯤꯁꯤꯡ ꯌꯥꯡꯈꯩ ꯍꯨꯝꯐꯨꯗꯤ ꯐꯪ ꯌꯥꯅꯤ꯫
ꯍꯧꯖꯤꯛ ꯑꯅꯤ ꯇꯧꯔꯤꯁꯤꯕꯨ ꯐꯪꯒꯤꯗ꯭ꯔꯥ ꯐꯪꯉꯣꯏꯗ꯭ꯔꯥ ꯈꯪꯗꯦ ꯑꯩꯅ ꯄ꯭ꯔꯦꯝꯗꯗꯤ ꯊꯥꯕꯅꯤ ꯌꯥꯔꯤꯈꯩꯗꯤ ꯇꯧꯁꯤꯜꯂꯤ ꯌꯥꯔꯤꯈꯩꯗꯤ ꯇꯧꯏꯁꯤ꯫ ꯆꯦꯀꯤꯡ ꯁꯨꯡꯇꯧ ꯇꯧꯔꯛꯇꯦ ꯅꯪ ꯍꯧꯖꯤꯛ ꯑꯅꯧꯕ ꯆꯦꯛꯀꯤꯡ ꯇꯧꯔꯛꯄ꯭ꯔꯥ꯫
ꯇꯧꯔꯛꯇꯤ꯫
ꯆꯦꯛꯀꯤꯡ ꯑꯅꯧꯕ ꯇꯧꯛꯇꯦꯕ꯫
ꯎꯝ꯫
ꯂꯣꯏꯈ꯭ꯔꯦ ꯑꯗꯨꯝ ꯉꯔꯥꯡꯒꯤꯗꯨꯅ꯫
ꯆꯦꯛꯀꯤꯡ ꯑꯅꯧꯕ ꯇꯧꯔꯛꯄ꯭ꯔꯥ ꯍꯥꯏꯁꯤ ꯀꯩꯅꯣ꯫
ꯑꯩꯅꯪ ꯄ꯭ꯔꯣꯁꯦꯁꯤꯡꯒ ꯀꯩꯅꯣ ꯇꯧꯗ꯭ꯔꯕ ꯆꯦꯛꯀꯤꯡꯒ ꯂꯩꯇ꯭ꯔꯕꯕ ꯂꯣꯏ ꯆꯦꯛ ꯇꯧꯒ꯭ꯔꯕꯕ꯫
ꯂꯣꯏꯗ꯭ꯔꯤ ꯆꯦꯛꯀꯤꯡ ꯇꯧꯔ ꯂꯩꯔꯤ꯫
ꯆꯦꯛꯀꯤꯡꯗꯣ ꯑꯅꯧꯕ ꯇꯧꯔꯛꯄ꯭ꯔꯥ ꯍꯥꯏꯗꯤ ꯆꯦꯛꯀꯤꯡ ꯍꯥꯏꯔꯦꯗꯅ
ꯑꯪ꯫
ꯆꯦꯛꯀꯤꯡ ꯆꯠꯄ꯭ꯔꯕ꯫
ꯑ ꯑꯅꯧꯕꯁꯤ ꯐꯤꯐꯇꯤ ꯑꯃ ꯂꯧꯊꯔꯦ ꯈꯜꯂꯁꯦꯕꯀꯣ꯫
ꯑ ꯑꯗꯨꯏ ꯆꯦꯛꯀꯤꯡꯗꯣ ꯉꯁꯤ ꯆꯦꯛꯀꯤꯡ ꯂꯩꯔꯦꯗꯅꯀꯣ꯫
ꯑꯥ꯫
. ꯑꯗꯨꯗꯣ ꯉ-ꯉꯁꯤ ꯆꯦꯛꯀꯤꯡ ꯁꯄꯣꯁ ꯉꯁꯤ ꯋꯥꯟ ꯊꯥꯎꯖꯟ ꯆꯦꯛꯀꯤꯡ ꯂꯩꯍꯧꯔꯦꯅ ꯈꯜꯂꯁꯦꯕ
ꯑꯥ꯫
ꯑꯗꯣ ꯅꯣꯡꯉꯥꯜꯂꯀꯥꯟꯗ ꯆꯦꯛꯀꯤꯡ ꯇꯧꯔꯛꯄ꯭ꯔꯕ ꯍꯧꯖꯤꯛ ꯍꯧꯖꯤꯛ꯫
ꯑꯗꯨꯝ ꯉꯁꯤ ꯂꯩꯍꯧꯕ ꯄꯣꯠꯇꯣ ꯍꯌꯦꯡꯁꯨ ꯑꯗꯨꯝ ꯂꯩ꯫
ꯆꯦꯛꯀꯤꯡ ꯑꯅ ꯊꯥꯔꯒ ꯉꯁꯤ ꯋꯥꯟ ꯊꯥꯎꯖꯟ ꯆꯦꯛꯀꯤꯡ ꯍꯥꯏꯕꯗꯣ ꯍꯌꯦꯡꯁ ꯋꯥꯟ ꯊꯥꯎꯖꯟ ꯆꯦꯛꯀꯤꯡ ꯍꯥꯏ ꯊꯥꯂꯩꯌꯦꯕ꯫ ꯑꯅꯧꯕ ꯆꯦꯛ ꯑꯃ ꯇꯧꯔꯛꯇꯦ ꯆꯦꯛ ꯇꯧꯔꯛꯑꯦ ꯑꯩ ꯍꯧꯕꯗꯩꯩ ꯍꯧꯅꯥ ꯆꯦꯛ ꯊꯥꯔꯛꯇ꯭ꯔꯦꯕ ꯇ꯭ꯔꯥꯟꯁꯀ꯭ꯔꯤꯞꯁꯟꯒꯤꯐꯧ ꯆꯪꯗꯦ ꯍꯥꯏꯗꯤ ꯍꯥꯏꯒꯤꯕꯅꯦ ꯑꯗꯨꯕꯨ ꯍꯜꯂꯛꯇꯦ ꯉꯥꯏꯈꯣꯀꯣ ꯁꯤ ꯑꯝꯇ ꯁꯥꯟꯅ ꯑꯩꯅꯥ ꯋꯥꯔꯤ ꯁꯥꯟꯅꯏꯁꯦ ꯁꯣꯏꯔꯦ ꯎꯝ ꯍꯜꯂꯣ
ꯇꯥꯏꯌꯦ ꯇꯥꯏ
ꯇꯥꯠꯈ꯭ꯔꯥꯕꯣ ꯑꯩꯗꯤ ꯆꯨꯝꯅꯩ ꯆ ꯆꯨꯝꯃꯥꯕꯣꯏ ꯅꯤꯡꯉꯨꯔꯦꯅꯦ
ꯃ ꯅꯣꯏꯒꯤ ꯄꯥꯏꯊꯣꯟꯒꯤ ꯃꯣꯏ ꯉꯥꯡ ꯍꯪꯉꯤ ꯇꯧꯔꯒ ꯍꯪꯗꯖꯥꯠꯂꯣ
ꯈꯪꯗꯦ ꯗꯥꯌꯥꯟꯗꯣ ꯅꯪꯉꯣꯟꯗ ꯉꯔꯥꯡ ꯍꯪꯉꯛꯇ꯭ꯔꯣ
ꯀꯩꯒꯤ
ꯃꯦꯁꯦꯁ ꯊꯥꯔꯛꯇꯔꯣ ꯍꯥꯏꯁꯦ ꯗꯥꯌꯥꯟꯗꯥ
ꯊꯔꯛ ꯇꯦ
ꯀꯩꯅꯣ ꯑꯩ ꯅꯉꯣꯟꯗ ꯍꯥꯏꯌꯨ ꯍꯥꯏꯈꯤꯕꯅꯤ ꯃꯥꯏ ꯃꯥꯏ ꯀꯩꯅꯣ ꯇꯥꯛ꯭ꯁ ꯂꯥꯛꯇꯦ ꯈꯣꯠꯇꯦꯅ ꯪ ꯅꯪꯉꯣꯟꯗ ꯑꯃ ꯎ ꯅꯪꯉꯣꯟꯗ ꯑꯃ ꯂꯤꯟ꯭ꯛ ꯊꯥ ꯂꯩꯗꯅ
ꯐꯠꯕꯣꯜꯒꯤꯗꯨꯔꯥ
ꯑ ꯐꯣꯟ ꯀꯣꯜ ꯇꯧꯕꯏꯗꯣ ꯃꯉꯣꯟꯗ ꯍꯥꯏꯌꯣꯅ ꯍꯥꯏ ꯑꯗ ꯀꯩꯅꯣ ꯑꯇꯣꯞꯄꯗꯁꯨ ꯍꯥꯏꯅꯒꯦ
ꯑꯩꯉꯣꯟꯗꯥ ꯁꯨ ꯀꯨꯏꯔꯦ ꯍꯪ ꯉꯛꯑꯃꯕꯅꯦ ꯊꯥꯈ꯭ꯔꯕꯅꯦ
ꯑꯣ ꯇꯥꯛꯁ ꯂꯥꯛꯇꯦ ꯈꯣꯠꯇꯦ ꯌꯥꯝ ꯇꯧꯕ ꯑꯗꯨꯗ
ꯑꯗꯨꯗ ꯑꯩꯅ ꯑꯩꯈꯣꯏ ꯆꯦꯒꯤꯁꯨ ꯊꯥꯖꯜꯂꯦꯕꯀꯣ ꯑꯩꯈꯣꯏ ꯆꯦ ꯅꯝꯕꯔꯗꯩ
ꯑꯥ
ꯇꯥꯁ꯭ꯀ ꯂꯥꯛꯇꯦ ꯑꯩꯈꯣꯏ ꯆꯦ ꯀꯨꯏꯔꯦ ꯊꯥꯖꯟꯒꯤꯕꯥ
ꯃꯥ ꯔꯤꯐ꯭ꯔꯦꯁ ꯇꯧꯗꯕꯩꯔꯥ ꯅꯠꯇ꯭ꯔꯒꯅ ꯅꯣꯏ ꯆꯦ ꯅꯝꯕꯔ ꯅꯪꯉꯣꯟꯗ ꯌꯥꯎꯕ꯭ꯔꯥ
ꯈꯣꯏ ꯆꯦꯒꯤ
ꯑ
ꯌꯥꯎꯏ
ꯑꯣ ꯑꯗꯨ ꯈꯪꯗꯦ ꯈꯪꯗꯦ ꯀꯩꯅꯣꯝ ꯑꯣꯏꯔꯝꯃꯤ ꯄꯨꯡ ꯃꯉꯥ ꯇꯨꯏꯁꯟ ꯆꯠꯇꯧꯔꯦ
ꯇꯔꯨꯛꯇꯩ ꯆꯠꯀꯅꯤ
ꯁꯟꯗꯦꯞꯇꯤ ꯂꯩꯇ꯭ꯔꯣ
ꯁꯝꯗꯤꯞ ꯇꯤ ꯃꯌꯨꯝ ꯗ
ꯃꯥꯌꯥꯝꯕ ꯗꯨꯁꯨ ꯐꯣꯟ ꯇꯧꯔ ꯄꯥꯏꯔꯛꯑꯣꯅꯦ ꯃꯗꯨꯏ ꯃꯤꯗꯨꯁꯨ
ꯅꯪꯒꯤ ꯒꯥꯔꯤ ꯂꯣꯏꯔꯦ ꯍꯥꯏꯕ꯭ꯔꯣ
ꯍꯥꯥ
ꯒꯥꯔꯤ ꯂꯣꯏꯔꯦ ꯍꯥꯏꯕ꯭ꯔꯣ
ꯉꯁꯥꯏ ꯌꯦꯛꯃꯤꯟꯅꯔꯝꯕꯅꯦ ꯈꯔ ꯑꯃ ꯑꯃ ꯇꯥꯔꯦ
ꯃꯥ ꯂꯥꯛꯄꯔꯥ ꯍꯥꯏꯁꯦ ꯉꯁꯤ ꯑꯥꯗꯥ
ꯅꯠꯇꯦ ꯐꯣꯅꯗ ꯇꯧꯔꯒꯥ
ꯑꯣ
ꯃꯣꯏ ꯃꯅꯥꯎꯄꯗꯣ
ꯍꯥ
ꯃꯥꯏ ꯃꯅꯥꯎꯄ ꯑꯃ ꯂꯩ ꯍꯥꯢꯕꯗꯣ
ꯑꯥ ꯋꯥꯠꯂꯤ ꯍꯌꯦꯡ
ꯑꯗꯨꯗꯣ ꯇꯧꯕꯅꯦꯕ ꯃꯣꯏ ꯃꯦꯟ ꯇꯧꯕꯒꯤ ꯑꯦꯞ ꯑꯃ ꯁꯤꯖꯤꯟꯅꯕ ꯇꯝ ꯃꯥꯜꯂꯦ ꯑꯗꯨ ꯃꯅꯥꯎꯄꯥ ꯇꯧꯔꯒꯥ ꯌꯦꯛꯕꯅꯦ
ꯎꯝ ꯃꯤꯅꯤꯠ ꯃꯉꯥꯗꯤ ꯁꯨꯔꯦ
ꯀ
ꯍꯥꯥ
ꯐꯣꯟ ꯇꯧꯕꯁꯤ
ꯈꯪꯗꯦ ꯅꯪꯅ ꯍꯥꯏꯗꯣ ꯑꯩ ꯃꯔꯣꯡ ꯃꯔꯤ ꯑꯃꯝꯇ
ꯇꯥꯗꯦ ꯍꯥꯢꯔꯣ
ꯅꯠꯇꯦ ꯃꯔꯨ ꯇꯥꯗꯤ ꯇꯥꯏꯌꯦꯕꯀꯣ ꯃꯔꯣꯟ ꯃꯔꯤꯗꯣ ꯂꯧꯕꯨꯛ ꯌꯥꯝ ꯐꯖꯅ ꯈꯪꯗꯕꯪ
ꯑꯩꯉꯣꯟꯗꯗꯤ ꯌꯥꯝ ꯄꯤꯛꯅꯥ ꯇꯥꯏꯌꯦ
ꯅꯦꯠ ꯀꯩꯅꯣꯒꯤ ꯃꯥꯥꯂꯦ ꯎꯝ
ꯀꯩꯩ ꯌꯦꯟꯖꯥꯡ ꯆꯔꯒꯦ
ꯍꯥ ꯍꯥꯥ
ꯀꯩ ꯌꯦꯟꯖꯥꯡ ꯆꯥꯔꯒꯦ
ꯌꯦꯟꯗꯦꯝ ꯆꯥꯢꯌꯦ ꯌꯦꯟꯗꯦꯝ ꯑꯁ ꯉꯔꯥꯡꯗꯤꯕꯣ ꯁꯤꯗꯒꯤ ꯍꯟꯈ꯭ꯔꯦꯗꯅ ꯑꯗꯨꯒ ꯑꯁ ꯈꯣꯡ ꯆꯤꯛꯊꯗꯅ
ꯑ ꯈ ꯆꯠ
ꯑꯗꯩꯗꯤ ꯀꯩꯅꯣꯁꯨ ꯇꯧꯕ ꯅꯨꯡꯁꯥꯗꯁꯨ ꯀꯣꯢꯆꯠ ꯆꯠꯂꯝꯅꯤꯅꯥꯀꯣ ꯗꯦꯠꯁꯨ ꯂꯩꯕ ꯅꯤꯅꯥ ꯀꯣ ꯉꯔꯥꯡꯗꯤ ꯆꯥꯛꯒ ꯒꯔ ꯆꯥꯔꯒ ꯂꯥꯛꯄꯅꯤꯅ ꯑꯁ ꯌꯨꯝꯗ ꯀꯣꯡ ꯉꯥꯎꯗꯅ ꯑꯗꯨꯃꯥꯏꯅ ꯀꯨꯏꯅꯤꯗꯤ ꯈꯪꯗꯕꯅꯤꯅ
ꯉꯔꯥꯡ ꯕꯣꯜ ꯌꯦꯡꯗꯔꯣ
ꯑꯩꯁ ꯑꯩ ꯉꯔꯥꯡꯗꯤ ꯌꯦꯡꯗꯦꯗ
ꯑꯩ ꯐꯣꯟ ꯌꯥꯗꯕꯅꯤꯅꯀꯣ ꯌꯦꯡꯕꯁꯦ ꯍꯣꯢ ꯌꯥꯝ ꯀꯟꯅ ꯌꯦꯡꯗꯦꯕ
ꯁꯣꯝꯗꯥ ꯂꯛꯇꯧ ꯂꯩꯇ꯭ꯔꯕꯣ
ꯍꯥꯥ
ꯁꯣꯝꯗꯥ ꯂꯥꯛꯇꯧ ꯂꯩꯇ꯭ꯔꯕꯣꯕ
ꯀꯩꯗ ꯂꯥꯛꯇꯧꯕꯕꯥ
ꯁꫭꯝꯗ ꯂꯥꯛꯇꯧ ꯂꯩꯇ꯭ꯔꯕꫭꯕꯥ
ꯑꯦꯝ ꯌꯨꯗ ꯂꯥꯛꯇꯧ ꯂꯩꯇ꯭ꯔꯕ ꯍꯥꯏꯔꯣ ꯀꯥꯏ ꯍꯥꯏꯅꯣ ꯒ꯭ꯌꯥꯟ ꯇꯥꯗ꯭ꯔꯦ ꯀꯩ ꯂꯥꯛꯇꯧ ꯂꯩꯗ꯭ꯔꯕ ꯍꯥꯏꯅꯣ
ꯑ‌ꯦꯝ ꯌꯨꯗ ꯑ‌ꯦꯝ ꯌꯨꯗ ꯂꯥꯛꯀꯗꯧ ꯂꯩꯇ꯭ꯔꯕ
ꯍꯌꯦꯡ ꯂꯥꯛ ꯌꯥꯏ ꯀꯩꯅꯣ ꯑꯩ ꯍꯌꯦꯡ ꯂꯥꯏꯔꯤꯛ ꯄꯥꯕ
ꯑꯝ
ꯎꯝ ꯂꯥꯏꯔꯤꯛ ꯄꯥꯕ ꯂꯥꯛꯄ ꯌꯥꯏ
ꯌꯥꯏ ꯍꯌ‌ꯦꯡ ꯂꯥꯎ
ꯑꯣ ꯍꯌ‌ꯦꯡ ꯂꯛꯀ‌ꯦ
ꯆꯥꯛ
ꯑꯩꯅ ꯁꯟꯗꯤꯞ ꯑꯣꯏꯁꯨ ꯂꯩꯇꯕꯗ꯭ꯔꯕ ꯃꯈꯣꯏꯅꯤꯈꯛ ꯂꯩꯕꯗ
ꯃꯥꯗꯤ ꯑꯗꯨꯝ ꯗꯦꯠ ꯅꯥꯏꯟ ꯑꯗꯥꯏꯗ ꯂꯥꯛꯇꯧ ꯃꯥꯜꯂ‌ꯦ
ꯑꯣ ꯅꯥꯏꯟꯗ ꯑꯣꯏꯗ
ꯎꯝ
ꯈꯪꯗꯦꯍꯦ ꯑ ꯇꯨꯏꯁꯟꯁꯨ ꯇꯧꯗꯧꯔꯤꯅꯤ ꯇꯧꯔꯤꯖꯦ ꯑ ꯑꯉꯥꯡ ꯑꯃꯖꯨ ꯂꯥꯛꯑꯦ ꯊꯝꯃꯤꯅꯤ ꯍꯧꯖꯤꯛ ꯇꯧꯔꯤꯌꯦꯅ ꯂꯣꯏꯁꯜꯂꯨ ꯌꯥꯗ꯭ꯔꯦ ꯁꯚꯦꯟ ꯍꯟꯗ꯭ꯔꯦꯠ ꯀꯥꯌꯅꫭꯃ ꯍꯥꯏꯅꯦ ꯃꯥ ꯁꯚꯦꯟ ꯍꯟꯗ꯭ꯔꯦꯠ ꯐꯤꯐꯇꯤ ꯍꯥꯏꯕ꯭ꯔ ꯃꯥ ꯍꯥꯏꯕꯗꯣ
ꯅꯪ ꯕꯦꯂꯤꯗꯦꯁꯟꯒꯤꯗꫭ ꯈꫭꯏ ꯊꯖꯜ ꯌꯔꯔꫭꯗꯔꯣ ꯈꯪꯗ‌ꯦ
ꯅꯪ ꯂꯣꯏꯈ꯭ꯔ ꯑꯗꯨ ꯂꯣꯏꯔꯦ ꯅꯪ ꯇꯥꯛꯁꯇꯨ ꯂꯣꯏꯔꯗꯤ ꯃꯣꯏ ꯊꯥꯖꯤꯜꯂꯛꯑꯣ ꯍꯥꯏꯗꯥꯏꯅꯦ ꯇꯥꯛꯁ ꯂꯣꯏꯔꯗꯤ ꯊꯥꯖꯜꯂꯛꯑꯣ
ꯑꯩꯗꫭ ꯂꯣꯏꯕ ꯆꯤꯡꯉꯦꯀꯣ ꯑꯗꯨ ꯊꯥꯖꯟꯕ ꯌꯥꯅꯤꯀꯣ
ꯌꯥꯅꯤꯌꯦ ꯅꯪ ꯐꯣꯟ ꯀꯣꯜꯒꯤꯖꯨ ꯀꯩꯅꯣ ꯇꯣꯏꯟꯇꯤ ꯌꯧꯔ ꯑꯗꯨꯕꯨ ꯑꯗꯨꯗꯩ ꯃꯈꯥ ꯂꯥꯛꯇꯣꯏꯔꯥ ꯃꯤ ꯂꯥꯛꯅꯕ ꯌꯥꯎꯕ꯭ꯔꯥ ꯀꯥꯏꯅ ꯌꯥꯝ ꯍꯪꯕꯅꯤ ꯑꯅꯧꯕ ꯂꯥꯛꯇꯣꯏꯔ ꯃꯈꯥ ꯂꯥꯛꯇꯣꯏꯔꯅ ꯎꯝ ꯅꯨꯉꯥꯏ ꯑꯩ ꯁꯤꯁꯨ ꯐꯣꯟ ꯀꯣꯜ ꯂꯣꯏꯔꯀꯥꯟꯗ ꯑꯝꯇ ꯍꯥꯏꯒꯦ ꯇꯧꯕꯅꯦ ꯐꯣꯟ ꯀꯣꯜꯒꯤ ꯇꯥꯛꯁꯨ ꯂꯣꯏꯔ
ꯅꯪꯖꯨ ꯌꯥꯠꯂꯤꯅꯦ ꯐꯩꯅꯥꯝ ꯑꯗꯨꯗꯤ
ꯗꯣꯞꯁꯟꯗꯨꯕꯨ ꯐꯪꯒ꯭ꯔꯕꯣ ꯃꯥꯕꯣ
ꯑ ꯃꯣꯏ ꯇꯧꯔꯝꯃꫭꯏ ꯃꯤ ꯏꯊꯥ ꯊꯥꯖꯗꯕꯩ ꯇꯥꯞ ‌ꯇꯧꯋꯦ ꯍꯥꯏꯕ
ꯎꯝ ꯎꯠꯁꯜꯂꯣ ꯑꯗꯩꯗꯤ ꯅꯪꯕꯨꯗꯤ ꯑꯗꯨꯝ ꯇꯧꯅꯤꯡꯉꯅꯤ
ꯎꯝ
ꯑ ꯄꯗꯣ ꯃꯤ ꯑꯥ
ꯑꯗꯨꯕꯧ ꯇꯧꯔꯝꯃꯤꯅꯦ ꯍꯧꯖꯤꯛ
ꯍꯣꯏ ꯐꯔ ꯆꯠꯊ꯭ꯔꯒꯕ ꯃꯤꯅꯤ
ꯎꯝ ꯆꯂꯣ ꯆꯂꯣ ꯑꯝꯇ ꯆꯂꯣ ꯑꯗꯩ ꯑꯗꯨꯝ ꯆꯠꯊ ꯆꯠꯊꯗꯅ ꯑꯗꯨ ꯃꯥ ꯇꯧꯖ ꯀꯩꯅꯣ ꯇꯧꯖ ꯃꯊꯪ ꯂꯥꯛ ꯋꯥꯠꯇꯤ ꯋꯥꯕꯅꯦ
ꯈꯔ ꯍꯣꯠꯅꯗꯗꯤ ꯌꯥꯗꯦꯅꯦ ꯃꯇꯝ ꯈꯔ ꯃꯥꯡꯗꯅ ꯈꯣꯠꯇꯅ ꯇꯧꯗ
ꯎꯝ
ꯋꯥꯔꯤꯒꯖ‌ꯦ ꯅꯨꯡꯉꯥꯏ ꯅꯨꯡꯉꯥꯏꯕ ꯌꯥꯎꯔꯤꯕ ꯑꯩ ꯉꯁꯥꯏ ꯇꯥꯕꯗ ꯁꯨꯝ ꯇꯥꯒꯦꯅ ꯕꯤꯠ ꯂꯩꯇꯦꯅ
ꯇ꯭ꯔꯥꯏꯞ ꯃꯆꯥꯅ ꯀꯩꯅꯣ ꯉꯥꯡꯗꯥꯏ
ꯎꯝ
ꯎꯝ ꯑꯧ ꯎꯝ ꯑꯧ ꯌꯥꯝ ꯉꯥꯡꯉꯦ ꯃꯣꯏ ꯑꯗꯩ ꯑꯃ ꯃꯣꯏ ꯇꯥ ꯌꯥꯗꯕ ꯑꯃ ꯌꯥꯎꯕꯗꯣ ꯇꯥꯔꯒ ꯀꯩꯅꯣ ꯈꯪꯗꯕ ꯍꯥꯏꯕꯝ ꯌꯥꯎꯗꯕꯝ ꯌꯥꯎꯕꯗꯣ
ꯑꯁꯦꯡꯕ ꯍꯥꯏꯕꯝꯗꫭ ꯃꯣꯏ ꯃꯔꯣꯟ ꯃꯔꯤꯗꯣ ꯑꯩꯈꯣꯏ ꯒ꯭ꯌꯥꯟ ꯑꯃꯥ ꯇꯥꯗꯦ
ꯑꯥ ꯅꯣꯛꯏꯗꯣ ꯀꯔꯤ ꯍꯥꯏꯗꯣꯏꯅꯣ ꯈꯪꯗꯦ ꯍꯥꯏꯕ ꯃꯅꯤ ꯅꯣꯛ ꯏꯌꯦꯅ ꯏꯕꯁꯨ ꯌꯥꯔꯣꯏ ꯇꯥꯔꯤꯗꯨ ꯈꯛ ꯏꯌꯨ ꯍꯥꯏ
ꯅꯣꯛꯑꯗꯤ ꯑꯩꯗꯤ ꯀꯩꯅꯣ ꯇꯧꯔꯦ ꯀꯩꯝ ꯏꯗꯕꯤ ꯊꯥꯒꯠꯈ꯭ꯔꯦ ꯑꯗꯨꯝ
ꯑꯩ ꯀꯩꯝ ꯏꯗꯕꯤ ꯊꯥꯒꯠꯄꯁꯨ ꯌꯥꯎꯋꯦ ꯑꯗꯨꯗꯩꯩ ꯑꯃ ꯀꯩꯅꯣꯝ ꯊꯕꯗꫭ ꯏꯟ ꯑꯣꯗꯤꯕꯜ ꯍꯥꯏꯕꯔꯥ ꯀꯩ ꯑꯗꯨ ꯊꯥꯕ꯭ꯔꯥ ꯑꯗꯨꯒ ꯀꯩ ꯏꯗꯣꯏꯅꯣ ꯈꯪꯗꯕ
ꯎꯝ
ꯎꯝ
ꯑꯩꯒꯤ ꯇ꯭ꯔꯥꯟꯁꯀ꯭ꯔꯤꯞꯁꯟꯒꯤꯗꯨꯗ ꯃꯣꯏ ꯅꯨꯄꯤ ꯑꯅꯤꯈꯛ ꯋꯥꯔꯤ ꯁꯥꯕ ꯇꯥꯏꯌꯦꯕꯀꯣ
ꯎꯝ ꯃꯈꯣꯡꯗꯨ ꯃꯍꯤꯛ ꯆꫭꯡꯁꯟꯒꯅꯤꯅꯦ
ꯀꯣꯜ ꯃꯔꯤꯗ ꯂꯨꯄꯥ ꯂꯤꯁꯤꯡ ꯑꯅꯤ ꯌꯧꯋꯦ ꯍꯥꯏꯕ꯭ꯔꯥ ꯀꯩꯅꯣ
ꯎꯝ
ꯌꯥꯝ ꯍꯣꯠꯅꯩ ꯅꫭꯏꯒꯤꯗꯤ
ꯂꯣꯏꯗꯦꯅꯦꯍꯦ
ꯂꯣꯏꯗꯦ
ꯍꯝ
ꯂꫭꯏ ꯂꯣꯏꯗ꯭ꯔꯣꯃꯅꯤ ꯇꯨꯌ‌ꯦꯜꯞ ꯇꯨꯌꯦꯜꯞ ꯈꯔ ꯍꯦꯜꯂꯛ
ꯀꯣꯏꯕꯨ ꯀꯟ ꯆꯠꯂꯤ ꯃꯥꯅ‌ꯦꯗꯥ
ꯗꯌꯥꯟꯗꯔꯣ
ꯎꯝ
ꯆꯠꯂꯝꯒꯤꯅꯤ
ꯑꯥ ꯎꯔꯈꯨꯜꯗ ꯂꯩ ꯃꯥꯜꯂꯦ
ꯀꯅꯥ ꯀꯅꯥ ꯑꯣꯏꯖꯥꯠꯅꯣ
ꯈꯪꯗꯦ ꯃꯥꯒꯤ ꯏꯁꯇꯦꯇꯁ ꯍꯥꯞꯄꯛꯄꯅꯦ ꯑꯃꯥ ꯔꯝꯂꯩ ꯍꯥꯏꯕꯔꯥ ꯀꯩꯅꯣ ꯑꯃꯥ
ꯃꯐꯝ ꯑꯃꯥ ꯂꯩꯕꯗꯨꯗꯥ ꯆꯠꯂꯤ